ꯇꯥꯌꯦ ꯅꯪꯗꯤ
ꯑꯩꯁꯨ ꯇꯥꯏꯌꯦ ꯑꯗꯣ ꯅꯪꯗꯤ ꯑꯥ ꯀꯩꯗꯧꯔꯝꯃꯤꯅꯣ
ꯀꯩꯁꯨ ꯇꯧꯗꯦ ꯑꯗꯨꯝ ꯐꯝꯔꯒ ꯂꯩꯌꯦꯗ ꯅꯪꯗꯤ
ꯑꯣ ꯑꯩꯖꯨ ꯑꯩꯗꯤꯀꯣ ꯇꯨꯝꯃꯒ ꯂꯩꯌꯦ ꯋꯥꯏꯌꯦꯅꯀꯣ
ꯑꯣ ꯉꯁꯤ ꯀꯔꯤ ꯇꯧꯔꯥ
ꯑꯩꯗꯤ ꯉꯁꯤ ꯉꯥ ꯉꯁꯤꯗꯣ ꯑꯥ ꯀꯩꯅꯣ ꯇꯧꯋꯦ ꯑꯥ ꯊꯕꯛ ꯇꯧꯋꯦꯀꯣ ꯑꯩꯗꯤ ꯁꯥꯏꯟꯗꯣ ꯂꯥꯏꯔꯤꯛ ꯍꯩꯕꯅꯤꯅ ꯑꯩꯗꯤ ꯃꯤꯒꯤ ꯁꯥꯏꯟꯁꯨ ꯃꯌꯥꯝ ꯇꯧꯋꯦꯀꯣ
ꯑꯣ ꯂꯥꯏꯔꯤꯛ ꯍꯩꯕꯒꯤ
ꯑꯥ ꯑꯗꯨꯒ ꯃꯁꯛꯇꯨ ꯐꯖꯕꯒꯤꯀꯣ
ꯑꯥ ꯃꯁꯛ ꯃꯁꯛ ꯐꯖꯕꯒꯤ ꯑꯣꯐꯤꯁ ꯆꯥ
ꯑꯥ ꯃꯁꯛ ꯐꯖꯕꯒꯤꯀꯣ ꯌꯥꯝ ꯀꯩꯅꯣ ꯇꯧꯋꯦ
ꯑꯥ ꯍꯥꯥ
ꯑꯩꯗꯤꯒꯣ
ꯀꯔꯤ
ꯑꯩꯗꯤꯀꯣ ꯑꯩꯗꯤ ꯑꯥ ꯀꯩꯅꯣ ꯏꯟꯁꯥꯡ ꯅꯥꯄꯤꯒꯨꯝꯕ ꯁꯦꯝꯃꯦ ꯑꯩꯗꯤ ꯉꯁꯤ
ꯅꯪ ꯉꯁꯤ ꯍꯤꯡꯖꯥꯡ ꯅꯨꯄꯤꯒꯨꯝꯕ ꯁꯦꯝꯃꯦ ꯅꯪ ꯀꯔꯤ ꯀꯔꯤ ꯇꯧꯕ꯭ꯔꯥ ꯑꯌꯨꯛꯇ ꯑꯗꯨꯗꯤ
ꯑꯌꯨꯛꯇ ꯆꯥꯛ ꯏꯟꯁꯥꯡ ꯊꯣꯡꯔꯦ
ꯆꯥꯛ ꯏꯟꯁꯥꯡ ꯀꯥ ꯅꯪꯗꯤ ꯀꯩ ꯍꯦꯟꯖꯥꯡ ꯊꯣꯡꯕ ꯍꯩꯒꯦ
ꯑꯁ ꯑꯩꯗꯤ ꯂꯣꯏꯅ ꯍꯩꯗ
ꯅꯪꯗꯤ ꯂꯣꯏꯅ ꯍꯩꯌꯦ ꯀꯔꯤ ꯀꯔꯤ ꯅꯪꯅ ꯊꯣꯡꯕꯗ ꯀꯩ ꯀꯩ ꯍꯥꯎꯒꯦ
ꯌꯦꯡ ꯌꯦꯡꯒꯤ ꯐꯥꯏ ꯐ꯭ꯔꯥꯏ ꯇꯧꯔꯁꯨ ꯍꯥꯎꯋꯦ
ꯑꯗꯨꯒ ꯁꯥꯒꯨꯝꯕꯗꯒꯣ ꯁꯥꯒꯨꯝꯕ ꯊꯣꯡꯉꯗꯤ ꯍꯥꯎꯋꯦ ꯍꯣꯏ ꯍꯥꯎꯕꯅꯦ ꯑꯦꯗꯤ ꯑꯥ ꯍꯥꯏꯕꯅꯦ ꯑꯦꯗꯤ
ꯑꯗꯨ ꯅꯪꯗꯤ ꯌꯦꯟ ꯃꯥꯟꯕ꯭ꯔꯣ
ꯌꯦꯟ ꯃꯝꯕ꯭ꯔꯥ ꯍꯥꯏꯗꯤ
ꯅꯪꯒꯤ ꯁꯛꯇꯣ ꯌꯦꯟ ꯃꯥꯟꯕ꯭ꯔꯣ
ꯅꯠꯇꯦ ꯑꯩ ꯉꯁꯤ ꯀꯣ ꯃꯤ ꯃꯟꯕꯅꯤ ꯃꯤ ꯃꯤ ꯃꯤꯒꯤ ꯁꯛ ꯃꯥꯟꯕꯅꯤ
ꯎꯝ
ꯅꯪꯗꯤ ꯀꯔꯤ ꯃꯤ ꯃꯥꯜꯂꯦ
ꯍꯥ ꯇꯥꯕ꯭ꯔꯣ
ꯀꯔꯤ ꯇꯧꯒꯦꯔꯥ ꯍꯧꯖꯤꯛ ꯅꯪꯗꯤ
ꯑꯣ ꯀꯔꯤ ꯀꯩꯅꯣ ꯇꯧꯋꯦ ꯄꯝ
ꯄꯥꯝꯃꯦ
ꯍꯥ
ꯑꯩꯔꯣ
ꯀꯔꯤ ꯊꯕꯛ ꯇꯧꯏ
ꯅꯪ ꯀꯔꯤ ꯇꯧꯒꯦꯔ ꯍꯥꯏꯕꯅꯤ ꯍꯧꯖꯤꯛ ꯎꯝ
ꯑꯩꯔꯣ ꯑꯩꯗꯤ ꯁꯤ ꯂꯣꯏꯔꯒꯀꯣ ꯑꯥ ꯀꯩꯅꯣꯅꯦ ꯌꯣꯡꯗꯣ ꯑꯗꯨ ꯐꯥꯕ ꯆꯠꯀꯅꯤ
ꯌꯣꯡ ꯍꯥꯏꯗꯤ ꯀꯩꯅꯣ
ꯃꯣꯡꯀꯤꯗꯣ ꯑꯗꯣ ꯅꯪ ꯑ ꯑꯥ ꯂꯩꯌꯦ ꯑꯩꯒꯤ ꯗꯥꯏꯠꯇꯤ ꯀꯣ
ꯎꯝ
ꯑꯩꯗꯤ ꯌꯣꯡꯁꯨ ꯆꯥꯏꯌꯦ ꯎꯆꯤꯁꯨ ꯆꯥꯏꯌꯦ ꯀꯣ ꯑꯗꯨꯃꯥꯏꯅ ꯑ ꯁꯥ ꯈꯔ ꯆꯥꯏꯌꯦꯀꯣ ꯑꯗꯨꯒ ꯍꯥ
ꯆꯥꯕ꯭ꯔꯥ ꯆꯥꯕ꯭ꯔꯥ
ꯍꯧꯗꯣꯡꯁꯨ ꯆꯥꯏꯌꯦ
ꯍꯨꯏꯁꯨ ꯆꯥꯕ꯭ꯔ
ꯑꯧ ꯆꯥꯏꯌꯦ ꯑꯗꯨꯅ ꯑꯩꯗꯨ ꯃꯁꯛ ꯌꯥꯝ ꯐꯖꯩꯌꯦ ꯎꯆꯦꯛ ꯁꯨꯨ ꯆꯥꯏꯌꯦ
ꯑꯗꯨꯒꯤꯅ ꯐꯖꯕ ꯃꯥꯜꯂꯦꯀꯣ
ꯎꯝ ꯑꯩ ꯑꯗꯨꯒꯤ ꯌꯥꯝꯅ ꯐꯖꯕꯅꯤ
ꯍꯣꯏ ꯑꯗꯣ ꯇꯥꯕ꯭ꯔꯣ ꯅꯪꯗꯤ ꯀꯔꯤ ꯀꯔꯤ ꯂꯩ ꯄꯥꯝꯒꯦ
ꯂꯩ ꯔ ꯑꯁ ꯌꯥꯝ ꯄꯥꯝꯃꯦ ꯑꯩꯗꯤ ꯂꯣꯏꯅ ꯄꯥꯝꯃꯦ ꯑꯩ ꯂꯩꯗꯤ
ꯂꯩꯗꯤ ꯂꯣꯏꯅ ꯄꯥꯝꯃꯦ
ꯍꯣꯏ
ꯑꯗ ꯂꯩꯅ ꯅꯪꯕꯨ ꯅꯪꯅ ꯂꯩ ꯃꯥꯟꯗ꯭ꯔꯤꯁꯦ ꯀꯩꯒꯤꯅꯣ ꯑꯗꯨꯒ
ꯂꯩ ꯃꯜ ꯃꯥꯜ ꯃꯜ ꯃꯝꯕꯅꯤ ꯑꯩꯗꯤ꯫
ꯅꯪ ꯂꯩ ꯃꯥꯜꯂꯦ
ꯍꯣꯏ ꯅꯪ ꯑꯩꯕꯨ ꯎꯨꯠ ꯅꯠꯇꯦ ꯅꯪꯅ ꯑꯩꯕꯨ ꯎꯗ꯭ꯔꯤꯕꯒꯤꯅꯦ
ꯑꯥ ꯑꯩꯗꯤ ꯅꯪꯕꯨ ꯎꯈ꯭ꯔꯦ꯫
ꯑꯩꯗꯤ ꯅꯪ ꯎꯗ꯭꯭ꯔꯤ ꯑꯩꯗꯤ ꯂꯩ ꯌꯥꯝ ꯃꯥꯜꯂꯦ꯫ ꯍꯥ ꯎꯨꯗ꯭ꯔꯤ
ꯅꯪ ꯂꯩ ꯃꯥꯟꯕ ꯃꯥꯟꯗꯦꯗ꯫
ꯃꯥꯜꯂꯦ ꯑꯩꯗꯤ
ꯑꯊꯤꯡ
ꯑꯩꯗꯤꯀꯣ ꯑꯗꯨꯒꯨꯝꯕ ꯌꯥꯝ ꯃꯝꯕꯅꯦ꯫
ꯅꯪ ꯌꯥꯝ ꯃꯥꯜꯂꯦ ꯑꯗꯨ ꯅꯪꯗꯤ ꯑꯥ ꯀꯗꯥꯏꯗ ꯀꯗꯥꯏꯗ ꯀꯣꯏꯕ ꯑꯥ ꯆꯠꯄ ꯄꯥꯝꯒꯦ
ꯑꯩꯗꯤ ꯑꯁ ꯈꯪꯗꯦꯗ ꯑꯗꯨꯒꯨꯝꯕꯗꯤ
ꯑꯣ ꯅꯪꯗꯣ ꯑꯇꯤꯌꯥꯒꯨꯝꯕ ꯄꯥꯝꯕ꯭ꯔꯣ
ꯍꯣꯏꯌꯦ ꯄꯥꯝꯃꯦ
ꯎꯝ ꯑꯇꯤꯌꯥꯗ ꯄꯥꯏꯕꯤ ꯁꯥꯟꯅꯖꯦ꯫
ꯍꯥ
ꯑꯇꯤꯌꯥꯗ ꯄꯥꯏꯕꯤ ꯁꯥꯟꯅꯁꯦ꯫
ꯍꯣꯏ ꯌꯥꯏ ꯑꯗꯨꯁꯨ
ꯎꯝ ꯑꯗꯨ ꯅꯪꯗꯤ ꯀꯔꯤ ꯀꯔꯤ ꯒꯥꯔꯤ ꯊꯧꯕ ꯍꯩꯕꯅꯣ
ꯍꯩꯏꯌꯦ
ꯑꯆꯧꯕ ꯍꯩꯕ꯭ꯔꯣ ꯃꯆꯥ ꯍꯩꯕ꯭ꯔꯣ
ꯑꯆꯧꯕꯁꯨ ꯍꯩꯌꯦ
ꯑꯆꯧꯕꯁꯨ ꯍꯩꯌꯦ ꯅꯪꯗꯤ ꯌꯥꯝ ꯍꯩꯅꯦ ꯑꯗꯨꯗꯤ ꯀꯅꯥ ꯇꯥꯛꯄꯤꯕꯅꯣ
ꯑꯩꯒꯤ ꯕꯣꯏ ꯐ꯭ꯔꯦꯟꯅ꯫
ꯑꯌꯥ ꯅꯪꯗꯤ ꯅꯪꯗꯤ ꯌꯥꯝ ꯐꯩꯅꯦ ꯑꯗꯨꯗꯤ꯫
ꯑꯗꯣ ꯅꯪꯗꯤ ꯒꯥꯔꯤ ꯑꯆꯧꯕ ꯊꯧꯔꯒ ꯃꯁꯛꯁꯨ ꯐꯖꯗꯦꯀꯣ꯫
ꯐꯖꯩꯌꯦ ꯌꯥꯝ ꯐꯖꯩꯌꯦ꯫
ꯐꯖꯕ ꯃꯥꯟꯗꯕꯀꯣ
ꯅꯠꯇꯦ ꯑꯩꯗꯤ ꯌꯥꯝ ꯐꯖꯕꯅꯤ ꯀꯔꯤꯅꯣ
ꯑꯣ ꯑꯗꯣ ꯅꯪꯗꯤ ꯀꯔꯤ ꯅꯨꯡꯗꯤꯟꯗꯀꯣ
ꯍꯣꯏ
ꯀꯔꯤ ꯀꯔꯤ ꯗꯥꯏꯠ ꯆꯥꯕꯅꯣ
ꯑꯩ ꯑꯣ ꯑꯦꯄꯜꯒ ꯕꯥꯟꯅꯥꯅꯒ ꯀꯣ ꯌꯦꯔꯨꯝ ꯌꯦꯔꯨꯝ
ꯌꯦꯔꯨꯝꯗꯣ ꯅꯪ ꯌꯣꯠꯄ꯭ꯔꯣ ꯁꯥꯏꯕ꯭ꯔꯣ
ꯌꯣ ꯌꯣꯠꯂꯒ ꯌꯣ ꯌꯣꯠꯄꯒꯨꯝꯕꯗꯣ
ꯅꯪꯒꯤ ꯅꯨꯡꯁꯤꯕ ꯋꯥꯔꯤ ꯋꯥꯔꯤ ꯑꯃ ꯍꯥꯏꯔꯛꯑꯣ ꯑꯩ ꯇꯥꯒꯦ꯫
ꯅꯠꯇꯦ ꯅꯪ ꯍꯥꯏꯔꯛꯑꯣ ꯑꯩ ꯅꯪꯒꯤ ꯇꯥꯒꯦ꯫
ꯑꯣ ꯑꯩ ꯍꯥꯏꯌꯨꯔꯥ
ꯍꯣꯏ
ꯑ ꯑꯩꯅꯀꯣ ꯑꯩꯅ ꯅꯪꯕꯨꯅꯦ ꯌꯥꯝ ꯅꯨꯡꯁꯤꯕꯅꯦ ꯅꯪꯕꯨꯀꯣ ꯑꯩꯅꯅꯦ ꯑꯩꯅꯅꯦꯀꯣ ꯐ꯭ꯔꯦꯟ ꯑꯃ ꯑꯣꯏꯅꯀꯣ ꯌꯥꯝꯅ ꯅꯨꯡꯁꯤꯕꯅꯦ ꯑꯗꯨꯝ ꯂꯩꯃꯤꯟꯅꯅꯤꯡꯕꯅꯦ ꯋꯥꯔꯤꯁꯨ ꯑꯗꯨꯝ ꯁꯥꯟꯅꯅꯤꯡꯉꯤ
ꯑꯣ ꯄꯨꯟꯁꯤ ꯆꯨꯞꯄ
ꯄꯨꯟꯁꯤ ꯆꯨꯞꯄ ꯍꯣꯏ
ꯍꯣꯏ ꯌꯥꯏꯌꯦ ꯑꯗꯨꯁꯨ
ꯑꯗꯣ ꯅꯪꯗꯤ ꯑꯩꯕꯨ ꯅꯨꯡꯁꯤꯗꯕ꯭ꯔꯣ
ꯅꯨꯡꯁꯤꯌꯦ ꯅꯨꯡꯁꯤ ꯀꯥꯟꯅꯅ ꯅꯪꯕ ꯅꯨꯡꯁꯤꯗꯦ ꯍꯥꯏꯕꯅꯣ ꯌꯥꯝ ꯅꯨꯡꯁꯤꯌꯦ ꯍꯣꯏ ꯃꯉꯣꯟꯗꯗꯤ ꯃꯃꯥꯡꯗ ꯑꯣꯏꯔꯦ
ꯅꯪ ꯑꯩꯕꯨ ꯅꯨꯡꯁꯤꯗꯦ ꯍꯥꯏꯌꯦꯀꯣ ꯍꯥꯏꯅꯦꯀꯣ
ꯗꯦꯕ ꯍꯣꯏ ꯇꯥꯏꯌꯦ
ꯑ ꯅꯪꯗꯣ
ꯎꯝ
ꯍꯨꯏ ꯃꯁꯛ ꯐꯖꯕ ꯄꯥꯝꯕ꯭ꯔꯣ ꯑꯊꯤꯕ ꯄꯥꯝꯕ꯭ꯔꯣ
ꯐꯖ ꯑꯥꯎ ꯍꯨꯏ ꯃꯁꯛ ꯐꯖꯕꯁꯨ ꯄꯥꯝꯃꯦ
ꯍꯨꯏ ꯃꯁꯛ ꯐꯖꯕꯁꯨ ꯄꯥꯝꯃꯦ ꯎ
ꯅꯪꯗꯤ ꯐꯖꯕ꯭ꯔꯣ
ꯑꯩꯗꯤ ꯐꯖꯕꯅꯤꯅ ꯍꯨꯏ ꯐꯖꯕꯁꯨ ꯄꯥꯝꯃꯦ
ꯑꯣ ꯌꯥꯝ ꯅꯨꯡꯉꯥꯏꯔꯦ ꯑꯗꯨꯗꯤ ꯅꯪꯗꯤ ꯐꯖꯗꯦꯗ
ꯑꯩꯗꯤ ꯐꯖꯩ ꯑꯗ ꯑꯩꯗꯤ ꯉꯧꯕꯁꯨ ꯉꯧꯋꯦ ꯕ꯭ꯔꯥꯏꯠꯅꯤꯡ ꯏꯁꯀꯤꯟꯁꯨ ꯑꯣꯏꯑꯦ
ꯅꯇꯦ ꯅꯇꯦ ꯑꯗꯨꯝ ꯍꯥꯏꯩꯒꯅꯣ ꯑꯩꯗꯤ ꯏꯀꯥꯏꯌꯦ ꯑꯗꯨ ꯃꯍ ꯍꯥꯏꯔ ꯆꯇ ꯀꯥꯏ ꯈ
ꯌꯥꯗꯦꯀꯣ ꯑꯩꯗꯤ ꯄꯋꯥꯔ ꯔꯦꯟꯖꯔꯁꯨ ꯑꯣꯏꯌꯦ ꯑꯩꯒꯤꯗꯤ ꯑꯩꯗꯤ ꯌꯥꯝꯅ ꯄꯩꯁꯥ ꯄꯥꯏꯕ ꯌꯥꯝꯅꯁꯨ ꯐꯖꯕꯤꯅꯦ
ꯑꯣ ꯑꯔꯔꯦꯟꯖꯔꯗꯤ ꯀꯂꯔ ꯕ꯭ꯂꯨꯔꯥ ꯔꯦꯠ ꯔ ꯌꯦꯂꯣꯔ
ꯑꯩꯗꯤꯀꯣ ꯕ꯭ꯂꯨꯁꯨ ꯄꯥꯝꯗꯦ ꯅꯪꯗꯤ ꯍ꯭ꯋꯥꯏꯠꯅꯦ ꯑꯗꯣ ꯅꯪꯗꯤ ꯁꯛ ꯊꯤꯌꯦꯀꯣ ꯄꯋꯔ ꯔꯦꯟꯖꯔ ꯑꯣꯏꯔꯒ
ꯍꯣꯏ ꯑꯗꯨꯕꯨ ꯑꯩꯗꯤꯀꯣ ꯌꯥꯝ ꯄꯋꯥꯔꯐꯨꯜ ꯑꯣꯏ ꯁꯛ ꯊꯤꯔꯁꯨ ꯑꯣꯏ ꯌꯥꯝꯅ ꯑꯣꯏꯗꯤ ꯅꯪ ꯈꯪꯗꯕꯒꯤꯅꯦ ꯅꯠꯇꯦ ꯅꯪꯅ ꯈꯪꯗꯕꯒꯤꯅꯦ ꯑꯩꯅꯤ ꯍꯣꯏ ꯄꯥꯎꯔꯁꯨ ꯌꯥꯝ ꯂꯩ ꯑꯩꯗꯤ ꯍꯣꯏ ꯁꯛ ꯊꯤ ꯑꯗꯨꯗꯤ ꯊꯦ ꯑꯗꯨꯕꯨ ꯍꯣꯏ ꯍꯥꯎꯗꯤ ꯌꯥꯝꯝ ꯀꯜꯂꯦ
ꯑꯣꯍꯣꯍꯣ ꯑꯗꯣ ꯑꯩꯗꯤ ꯁꯛ ꯊꯤꯕ ꯃꯤꯒꯗꯤ ꯀꯣ ꯑꯥ ꯀꯣꯏꯅꯤꯡꯗꯦ ꯀꯣꯏꯕ ꯆꯠꯅꯤꯡꯗꯦ
ꯑꯣ ꯍ ꫭꯏ ꯌꯥꯏ ꯑꯗꯨꯁꯨ ꯃꯁꯛꯈꯤꯕ ꯃꯤꯅ ꯃꯁꯛ ꯊꯤꯕ ꯃꯤꯅꯥꯎ ꯋꯥꯈꯜꯗꯣ ꯐꯥꯏꯌꯦ ꯍꯥꯏꯌꯦ ꯄꯨꯛꯅꯤꯡ ꯐꯥꯏꯌꯦ ꯍꯣꯏ ꯃꯁꯛ ꯐꯖꯕ ꯃꯤꯅ ꯃꯁꯛ ꯐꯖꯕ ꯃꯤꯃꯤꯅꯀꯣ ꯃꯅꯨꯡꯗ ꯃꯅꯨꯡꯗꯗꯨꯣ ꯑꯣꯂꯤ ꯑꯥꯎꯠꯁꯥꯏꯠ ꯗ ꯐꯥꯏꯌꯦ ꯍꯣꯏ
ꯀꯅꯥꯅ ꯍꯥꯏꯕꯅꯣ
ꯃꯤ ꯑꯗꯨꯝ ꯂꯣꯏꯅ ꯍꯥꯏꯅꯕꯅꯤ ꯑꯗꯨꯒꯨꯝꯕꯅꯗꯤ
ꯑꯣ ꯑꯗꯨ ꯅꯪꯗꯤ ꯌꯥꯝ ꯈꯪꯉꯦꯀꯣ
ꯍꯣꯏ ꯌꯥꯝ ꯈꯪꯕꯅꯦꯗꯤ ꯑꯗꯨꯒꯨꯝꯕꯗꯤ
ꯅꯪꯗꯣ ꯋꯥ ꯉꯥꯡꯕꯁꯨ ꯌꯥꯝ ꯍꯩꯌꯦ ꯌꯥꯝꯅꯁꯨ ꯑꯧ ꯑꯆꯨꯝꯕꯅꯦ ꯅꯪꯗꯣ ꯌꯥꯝꯅꯁꯨ ꯍꯩꯌꯦꯀꯣ
ꯍꯣꯏ ꯌꯥꯝ ꯊꯥꯒꯠꯆꯔꯦꯀꯣ ꯅꯪꯅ ꯍꯥꯏꯕꯤꯕꯒꯤ
ꯌꯥꯝꯅꯁꯨ ꯅꯤꯡꯉꯦꯀꯣ
ꯍꯥ
ꯅꯪꯁꯦ ꯌꯥꯝꯅ ꯐꯨꯅꯤꯡꯉꯦꯀꯣ ꯐꯨꯖꯒꯦ ꯑꯃꯨꯛꯇ
ꯐꯨꯔꯣ ꯐꯨꯔꯣ ꯂꯒ꯭ꯔꯥ ꯐꯨꯔꯣ
ꯑꯥ ꯑꯩ ꯂꯥꯛꯄꯒꯤꯀꯣ ꯂꯝꯕꯤꯗ ꯑꯩꯕꯨ ꯉꯥꯏꯔꯝꯃꯨꯀꯣ
ꯍꯣꯏ ꯉꯥꯏꯅꯝꯒꯦ
ꯑꯗꯣ ꯑꯩꯒꯤ ꯑꯩꯉꯣꯟꯗ ꯍꯨꯞꯅꯕ ꯀꯨꯟꯗꯣ ꯄꯥꯏꯔꯝꯃꯣꯀꯣ
ꯀꯨꯟꯗꯣꯗꯤ ꯀꯔꯤꯅꯣ
ꯀꯨꯟꯗꯣ ꯍꯥꯏꯕꯗꯤ ꯂꯩ ꯄꯔꯦꯡ ꯃꯤ ꯑꯆꯧꯕ ꯊꫭ ꯃꯤ ꯑꯆꯧ ꯑꯆꯧꯕ ꯃꯤꯅꯤꯁꯇꯔ ꯊꯣꯛꯂꯛꯑꯒ ꯍꯨꯨꯞꯄꯗꯣ ꯑꯗꯨ ꯑꯗꯨ ꯍꯨꯀꯗꯕꯅꯤꯀꯣ ꯑꯩꯉꯣꯟꯗ
ꯍꯣꯏ ꯍꯣꯏ ꯇꯧꯒꯦ
ꯑꯩꯗꯤ ꯃꯤꯅꯤꯁꯇꯔꯁꯨ ꯑꯣꯏꯌꯦ
ꯎꯝ ꯑꯣ ꯍꯨꯏꯒꯤ ꯍꯨꯏꯒꯤ ꯃꯤꯅꯤ ꯏꯁꯇꯔ
ꯍꯒ ꯃꯤꯁꯦ ꯃꯥꯂꯦ ꯅꯪꯁꯦ
ꯑꯦ ꯌꯥꯗꯦ ꯑꯗꯨꯃꯥꯏꯅ ꯍꯥꯏꯒꯅꯨ ꯑꯩꯗꯤ ꯍꯨꯏꯒꯤ ꯃꯤꯅꯤꯁꯇꯔ ꯅꯠꯇꯦꯗꯤ ꯃꯤꯒꯤ ꯃꯤꯅꯤꯁꯇꯔꯅꯦ
ꯍꯨꯏ ꯍꯨꯏ ꯗꯣꯡꯒꯤ ꯃꯤꯅꯤꯁꯇꯔ
ꯅꯠꯇꯦ ꯅꯠꯇꯦ ꯑꯩꯗꯤ ꯍꯒꯤ ꯃꯅꯤꯁꯇꯔꯅꯦ ꯑꯩꯗꯤ ꯍꯨꯏꯒꯤ ꯃꯤꯅꯤꯁꯇꯔ ꯅꯠꯇꯦ ꯃꯤꯒꯤ ꯃꯤꯅꯤꯁꯇ꯭ꯔꯤꯅꯅꯦ
ꯃꯤꯅꯤꯁꯇꯔꯥ
ꯑꯩꯗꯤ ꯅꯠꯇꯦ ꯑꯩꯗꯤ ꯃꯤꯒꯤ ꯃꯤꯅꯤꯁꯇꯔ ꯃꯤꯅꯤꯁꯇꯔꯅꯤ
ꯃꯤꯒꯤ ꯃꯤꯅꯤꯁꯇꯔꯗꯤ ꯎꯝ ꯅꯨꯄꯥꯅꯤꯗ ꯅꯪ ꯅꯨꯄꯤꯅꯤ ꯅꯪ ꯍꯨꯏꯗꯣꯡꯒꯦ ꯃꯤꯅꯤꯁꯇꯔꯅꯦ ꯍꯨꯏꯀ ꯎꯆꯤꯒ ꯃꯥꯈꫭꯏꯒꯤ ꯃꯤꯅꯤꯁꯇꯔꯅꯦ
ꯅꯠꯇꯦ ꯅꯠꯇꯦ ꯃꯈꯣꯏꯗꯤ ꯑꯩꯅ ꯆꯥꯔꯦ ꯑꯩꯅꯅꯦ ꯗꯥꯏꯠ ꯑꯩꯒꯤ ꯁꯛ ꯐꯖꯅꯕ ꯁꯦꯝꯃꯦ ꯃꯣꯏꯗꯤ
ꯐꯠꯇꯦ ꯑꯗꯨꯒꯨꯝꯕ ꯐꯠꯇꯦ
ꯑꯗꯣ ꯅꯪꯗꯤ ꯀꯩꯅꯣ ꯅꯪ ꯅꯪꯗꯤ ꯑꯣꯛ ꯄꯥꯝꯃꯦ ꯍꯥꯏꯗꯥꯏꯅꯦ
ꯍꯣꯏ
ꯑꯗꯣ ꯅꯪ ꯀꯩꯒꯤꯅꯣ ꯅꯪ ꯑꯣꯛꯀꯤ ꯃꯤꯅꯤꯁꯇꯔꯔꯣ ꯅꯪꯗꯣ
ꯅꯠꯇꯦ ꯑꯩꯗꯤ ꯃꯤꯅꯤꯁꯇꯔ ꯅꯠꯇꯦꯗ ꯀꯗꯥꯏꯗ ꯃꯤꯅꯤꯁꯇꯔ ꯍꯥꯏꯕ꯭ꯔꯥ ꯑꯩꯗꯤ ꯑꯩ ꯃꯤꯅꯤꯁꯇꯔ ꯍꯥꯏꯈ꯭ꯔꯕ꯭ꯔꯣ ꯅꯪꯕꯣ
ꯍꯥꯏꯈ꯭ꯔꯦ ꯅꯪꯅ ꯑꯩꯉꯣꯟꯗ ꯅꯪꯕꯨ ꯑꯥ ꯍꯥꯏꯗꯦ
ꯑꯩꯗꯤ ꯑꯩꯗꯤ ꯄꯥꯝꯃꯦ ꯍꯥꯏꯕꯅꯤ ꯃꯤ ꯑꯩꯒꯤ ꯃꯈꯣꯏꯒꯤ ꯃꯤꯅꯤꯁꯇꯔ ꯍꯥꯏꯕ ꯅꯠꯇꯦꯀꯣ ꯑꯩꯀꯣ
ꯑꯗꯣ ꯑꯩꯅ ꯍꯨꯏ ꯍꯧꯗꯣꯡꯒꯤ ꯃꯤꯅꯤꯁꯇꯔ ꯑꯣꯏꯔꯒꯦ ꯑꯗꯣ ꯅꯪꯅ ꯑꯣꯛꯀꯤ ꯃꯤꯅꯤꯁꯇꯔ ꯑꯣꯏꯔꯣ
ꯍꯥꯏꯗꯤ ꯅꯠꯇ ꯑꯩꯗꯤ ꯃꯤꯅꯤꯁꯇꯔ
ꯄꯝꯃꯣꯍꯦ ꯃꯤꯅꯤꯁ
ꯅꯠꯇꯦ ꯐꯝꯗꯦ ꯄꯥꯝꯗꯦ ꯑꯗꯨꯒꯨꯝꯕꯗꯤ ꯌꯥꯝ ꯐꯠꯇꯦ
ꯀꯅꯥꯅ ꯍꯥꯏꯕꯅꯣ